ꯇꯥꯕ꯭ꯔꯣ
ꯇꯥꯏ ꯇꯥꯏ
ꯅꯨꯡꯉꯥꯏꯔꯤꯕꯣ
ꯗꯨ ꯍꯥꯏꯕꯥ ꯇꯔꯦꯗꯥ ꯑꯁ ꯏꯃꯥꯟꯅꯕꯤ ꯑꯃꯥꯗꯣ ꯍꯗꯕ ꯀꯏꯕꯤꯗ ꯅꯨꯄꯥꯒ ꯋꯥꯔꯤ ꯁꯥꯟꯅꯕ꯭ꯔꯥ ꯈꯪꯗꯦ
ꯅꯪꯔꯣ
ꯃꯥꯥꯟꯅꯕꯤ ꯑꯃꯥꯗꯣ
ꯑꯣ ꯑꯣ ꯌꯥꯝ ꯐꯌꯦꯅ ꯅꯨꯄꯥꯒ ꯁꯅꯥꯔꯗꯤ ꯁꯅꯔꯣ ꯍꯥꯏꯔꯣ
ꯑꯦ ꯑꯃꯨꯛ ꯂꯥꯛ ꯑꯦ
ꯂꯧꯧꯔꯒ ꯅꯣꯏ ꯅꯣꯏꯒꯤ ꯃꯃꯥꯡꯗ
ꯍ ꯌꯥꯝ ꯍꯔꯥꯎꯔꯒ ꯑꯔꯅ ꯔꯠꯇꯉꯦ ꯑꯦ ꯁꯤ ꯀꯔꯤꯔꯥ ꯇ꯭ꯔꯥꯏ ꯂꯨꯄꯥ ꯑꯃꯒ ꯋꯥꯔꯤ ꯁꯥꯟꯅꯩ ꯍꯥꯏꯌꯦ ꯑꯗꯣ
ꯎꯝ
ꯅꯨꯛꯆꯥꯡ ꯑꯁ ꯈꯪꯗꯦꯗ ꯕꯣ ꯌꯦꯡꯉꯁꯨ ꯑꯃꯨꯛ ꯀꯩꯝꯇꯥꯎ ꯍꯌꯦꯡ ꯆꯠꯄꯗꯣ ꯋꯥꯒ ꯐꯪꯅꯦ
ꯉꯔꯥꯡꯁꯨ ꯕꯧ ꯌꯦꯡꯕ꯭ꯔꯣ
ꯍꯗꯨ ꯌꯦꯟꯗ ꯌꯦꯡ ꯃꯔ ꯑꯣꯏꯅ ꯉꯁꯤꯒꯤꯗꯤ ꯌꯦꯡꯗꯤ ꯌꯦꯡꯅꯤꯡꯕ
ꯈꯣꯟ꯭ꯔꯤ ꯌꯦꯟꯒ
ꯑꯁ ꯍꯌꯦꯡꯒꯤ ꯍꯌꯦꯡꯒꯤꯁꯨ ꯌꯥꯝ ꯐꯖꯔꯅꯤ
ꯑꯣ ꯉꯔꯥꯡꯒꯤꯗꯣ ꯌꯦꯡꯕ꯭ꯔꯥ ꯐ꯭ꯔꯥꯟꯁꯀ ꯄꯦꯔꯒ ꯑꯩꯒꯤꯗꯣ ꯌꯦꯡꯗꯦ
ꯑ
ꯑꯁ ꯉꯔꯥꯡꯗꯣ ꯌꯦꯡꯕ ꯌꯥꯝ ꯅꯨꯡꯉꯥꯏꯗꯣꯏꯅꯦ ꯌꯥꯝ ꯅꯨꯡꯉꯥꯏꯌꯦ ꯍꯥꯏꯌꯦ
ꯑꯣ ꯍꯣꯏ
ꯉꯁꯤ ꯇꯥꯔꯦꯗ ꯄꯨꯡ ꯑꯅꯤꯗꯅꯤꯅꯀꯣ
ꯍꯣꯏꯗꯤ ꯄꯨꯡ ꯑꯅꯤ ꯑꯃ ꯑꯣꯏꯔꯗꯤ ꯉꯁꯤꯗ ꯑꯗꯨꯝ ꯈꯜꯂꯦꯅ ꯉꯁꯤ ꯅꯨꯃꯤꯠꯇ ꯍꯌꯦꯡꯒꯤ ꯆꯠꯇꯦꯕ
ꯌꯦꯡꯕ ꯅꯨꯡꯉꯥꯏꯗꯣꯏꯅꯦ ꯉꯁꯤ ꯑꯩꯗ
ꯑꯁ ꯇꯨꯝꯅꯤꯡꯉꯗꯤ ꯐꯥꯒꯗꯕ ꯄꯨꯡ ꯑꯃ ꯑꯅꯤ ꯈꯛꯇ ꯇꯨꯝꯉꯁꯨ ꯅꯨꯉꯥꯏꯕꯅꯦꯕ
ꯎꯝ ꯍꯣꯏ
ꯑꯁ ꯅꯍꯥꯟ ꯅꯀꯣ ꯑꯩ ꯑꯩꯈꯣꯏ ꯎꯝ ꯄꯠ ꯌꯦꯡꯉꯦ ꯍꯥꯏꯕ ꯅꯨꯃꯤꯠꯇꯣ ꯍꯥꯏ ꯑꯗꯨ ꯅꯨꯃꯤꯠ ꯑꯗꯨꯗꯤ ꯀꯣꯛ ꯀꯣꯛꯁꯦ ꯀꯔꯤꯅꯣꯗꯤ ꯇꯧꯔꯤ ꯇꯥꯎꯕꯅꯦꯀꯣꯂꯝꯗ ꯑꯣꯟꯅꯤꯡꯕ ꯑꯗꯨꯃꯥꯏꯅ ꯇꯧꯈ꯭ꯔꯦꯕ ꯒꯦꯁꯇ꯭ꯔꯤꯛꯁꯨ ꯀꯟꯕꯒꯤ ꯑꯣꯏꯔꯝꯅꯦꯕ
ꯑꯣꯏꯔꯝꯅꯤ
ꯑꯗꯨꯒ ꯇꯨꯝꯁꯨ ꯇꯨꯝꯗꯦ ꯑꯗꯨ ꯅꯨꯃꯤꯠꯇꯣ ꯑꯩ ꯉꯥꯏꯍꯥꯛ ꯇꯨꯝꯔꯒ ꯍꯧꯒꯠꯂꯗꯤ ꯑꯗꯨꯝ ꯑꯩꯒꯤ ꯏꯁꯥꯗ ꯑꯗꯨꯝ ꯌꯥꯏꯑꯕ ꯅꯣꯔꯃꯦꯜꯗ ꯑꯃꯨꯛ ꯂꯥꯛ ꯑꯗꯣ ꯉꯥꯏꯍꯥꯛ ꯭ꯂꯥꯏꯗꯗꯤ ꯑꯗꯨꯝ ꯀꯣꯛ ꯉꯥꯎꯕꯗꯣ ꯑꯗꯨꯝ ꯇꯥꯎꯋꯦ ꯑꯗꯣ ꯉꯥꯏꯍꯥꯛ ꯇꯣꯨꯝꯔꯗꯤ ꯑꯗꯨꯝ ꯐꯥꯏꯌꯦꯕ ꯇꯨꯝꯗ꯭ꯔꯗꯤ ꯑꯩꯗꯤ ꯌꯥꯗꯤ ꯌꯥꯗꯕꯅꯤ ꯏꯁꯥ
ꯁꯇꯨꯝꯗ꯭ꯔꯗꯤ ꯏꯁꯥꯖꯦ
ꯑꯣꯕꯣ ꯑꯃꯨꯛ ꯌꯦꯡꯅꯤꯡꯗꯕꯅꯦ ꯑꯩ
ꯍꯣꯏ ꯑꯗꯣ ꯑꯩꯈꯣꯏ ꯇꯨꯝꯗ꯭ꯔꯗꯤꯀꯣ ꯑꯩꯈꯣꯏꯒꯤ ꯁꯥꯛꯇꯨ ꯀꯔꯤ ꯍꯥꯏꯒꯗ꯭ꯔꯥ ꯌꯥꯝ ꯀꯥꯡꯉꯦ ꯍꯥꯏ ꯍꯥꯏꯕ ꯇꯥꯔꯦ ꯀꯥꯡꯔꯒ ꯑꯗꯨꯗꯒꯦꯅꯦ ꯑꯗꯨꯗ ꯀꯩꯅꯣ ꯑꯩꯈꯣꯏꯒꯤ ꯃꯤꯁꯨꯁꯨ ꯑꯗꯨꯝ ꯌꯦꯡꯉꯀꯥꯟꯗ ꯎꯕꯅꯦ ꯑꯗꯨꯒ ꯏꯁꯤꯡ ꯌꯥꯝ ꯊꯥꯑꯗꯤ ꯈꯔ ꯏꯁꯥꯗꯣ ꯑꯩꯈꯣꯏꯒꯤ ꯏꯁꯆꯥꯗ ꯈꯔ ꯅꯨꯡꯉꯥꯏꯌꯦ ꯁꯤꯡꯒ ꯑꯃꯨꯛ ꯊꯥꯛꯇ꯭ꯔꯗꯤ ꯌꯥꯝ ꯋꯥꯔꯒꯀꯣ ꯀꯔꯤꯅꯣ ꯀꯔꯤꯗꯒꯤꯅꯣ ꯑꯗꯨꯗꯤ ꯈꯪꯉꯔꯣꯏ ꯑꯗꯨꯒ ꯑꯗꯨꯝ ꯋꯥꯔꯒ ꯂꯥꯛꯑꯦꯕꯗꯣ
ꯅꯥꯕꯒꯨꯅꯀꯣ
ꯎꯝ ꯍꯣꯏ ꯑꯗꯨꯃꯥꯏꯅ ꯇꯧꯋꯦ ꯀꯔꯤ ꯅꯥꯕ꯭ꯔꯗꯤ ꯈꯪꯉꯔꯣꯏ ꯑꯃꯨꯛ ꯑꯗꯨꯒ ꯑꯗꯨꯝ ꯀꯔꯤ ꯍꯥꯏꯒꯗ꯭ꯔꯥ ꯃꯨꯠꯀ ꯂꯥꯏꯗꯕꯤꯗꯀꯣ ꯁꯨꯃꯥꯏꯅ ꯂꯩꯅꯤ
ꯀꯥꯞꯁꯦ ꯂꯣꯏꯈ꯭ꯔꯗꯤ ꯍꯣꯏ ꯑꯃꯨꯛ ꯕꯣꯔꯤꯡ ꯌꯥꯝ ꯆꯨꯈ꯭ꯔꯅꯤ ꯑꯩꯈꯣꯏ ꯅꯠꯇꯦ ꯅꯨꯄꯥ ꯅ ꯍꯦꯟꯅ ꯆꯨꯒꯅꯤ ꯃꯣꯏꯗꯤ
ꯑꯗꯨꯒꯤꯅꯦ ꯑꯁ ꯑꯩꯈꯣꯏ ꯐꯥꯎꯕ ꯁꯨꯃꯥꯏꯅ ꯇꯧꯔꯀꯥꯟꯗꯀꯣ ꯃꯣꯏꯗꯤ ꯑꯗꯨꯒ ꯑꯁꯤꯒꯤ ꯊꯥꯗꯗꯤ ꯋꯥꯔ ꯀꯞꯀꯤ ꯋꯥꯔꯤ ꯉꯥꯛꯇꯥ ꯇꯥꯔꯤꯅꯤ ꯂꯣꯔꯁꯨ
ꯂꯩꯒꯅꯤ
ꯍ ꯉꯁꯤ ꯉꯁ ꯄꯥꯎ ꯊꯣꯡꯍꯟꯕꯁꯨ ꯋꯥꯔꯤ ꯁꯥꯟꯅꯕ ꯄꯥꯛ ꯐꯪꯉꯦ ꯑꯩꯗꯣ ꯑꯌꯨꯛ ꯇ ꯑꯃꯕꯣ ꯌꯦꯡꯕꯤꯅ
ꯍꯣꯏ ꯑꯃꯨꯛ ꯇꯨꯝꯅꯤꯡꯈ꯭ꯔꯦ ꯌꯦꯡꯕꯒꯤ ꯋꯥꯕꯒꯤ
ꯃꯥ ꯀꯣꯜ ꯇꯔꯛꯄ ꯃꯇꯝꯗ ꯀ꯭ꯂꯥꯁ ꯇꯗꯂꯦ ꯑꯗꯨꯣ ꯇꯔꯄ ꯖꯝꯗ ꯑꯃꯨꯛ ꯕꯖꯥꯔꯗ ꯂꯥꯛꯑꯦ ꯑꯗꯣ ꯑꯁꯤ ꯌꯥꯎꯔꯒ ꯑꯩꯁꯨ ꯋꯥꯔꯤ ꯈꯔ ꯈꯔ ꯁꯥꯔꯦ ꯗ ꯍꯧꯖꯤꯛꯇꯣ ꯣ ꯌꯦꯅꯤ ꯇꯔꯤ ꯈꯛꯀꯦ ꯍꯥꯏꯌꯦ ꯍꯧ
ꯎꯝ
ꯋꯥꯔꯤ ꯄꯥꯛꯊꯅꯗꯦꯗ ꯍꯥꯏ ꯋꯥꯔꯤ ꯑꯇꯣꯞꯄꯕꯨ ꯃꯤ ꯑꯇꯣꯞꯄꯕꯨ ꯋꯥꯔꯤ ꯁꯥꯝꯃꯟꯕꯅ
ꯑꯣ
ꯑꯁ ꯅꯍꯥꯟꯗꯣ ꯉꯔꯥꯡꯅꯦ ꯉꯔꯥꯡꯗꯧꯁꯦ ꯄꯣꯅꯤꯡꯇꯪ ꯉꯈꯗꯣꯏ ꯑꯩꯈꯣꯏ ꯌꯨꯝꯗ ꯂꯥꯛ ꯋꯥꯔꯦꯒ
ꯎꯝ
ꯅꯤꯡꯗꯥꯡ ꯃꯥꯂꯦꯉꯣꯗꯗꯔ ꯑꯗꯨ ꯅꯨꯃꯤꯗꯨꯁꯨꯑ ꯈꯔ ꯇꯨꯝꯕꯅꯦꯕ ꯑꯗꯣ ꯃꯥ ꯄꯥꯎ ꯇꯥꯔꯒ ꯅꯪꯒꯤ ꯌꯨꯝꯗ ꯂꯩꯕ꯭ꯔꯥ ꯊꯤ ꯐꯩꯅꯤꯡꯉꯦ ꯍꯥꯏꯕ ꯑꯗꯣ ꯂꯥꯛꯑꯣ ꯍꯥꯏꯔꯒ ꯅꯣꯏꯒꯤ ꯁꯤꯈꯟ ꯉꯥꯏꯂꯣꯛꯅꯁꯨ ꯆꯥꯅꯕ ꯑꯩꯅ ꯊꯣꯡ ꯍꯥꯡꯕ ꯃꯇꯝꯗ ꯑꯦ ꯅꯪꯔꯣ ꯍꯥꯏꯌꯦ ꯁꯥꯡꯅꯒ ꯁꯥꯡꯅꯔꯒ ꯂꯥꯛꯇꯤ ꯂꯥꯛꯄꯅꯦꯕ ꯑꯦꯁ ꯥꯏꯔꯣ ꯐꯩꯌꯦ ꯑꯗꯨꯒ ꯆꯥꯉꯣ ꯍꯥꯏꯕꯗꯣ ꯃꯥ ꯏꯀꯥꯏꯕ ꯃꯥꯜꯂꯦ ꯑꯩꯈꯣꯏ ꯃꯤ ꯑꯍꯨꯝꯁꯨ ꯂꯩꯕꯒꯤ ꯂꯃ ꯇꯥꯡꯅ ꯆꯔꯆꯇ ꯍꯩꯅꯥꯎ ꯉꯎꯕ ꯆꯠꯁꯤꯔꯥꯅ ꯊꯣꯛꯄ ꯑꯗꯣ ꯅꯣꯏ ꯂꯩꯥꯏꯍꯥꯎꯔꯣꯀꯣ ꯑꯩꯈꯣꯏ ꯆꯠꯀꯦ ꯍꯥꯏꯒ ꯃꯣꯏꯁꯨ ꯃꯅꯨꯡꯗ ꯑꯃꯨꯛ ꯂꯩꯔꯨꯅꯨ
ꯑ ꯂꯥꯛꯄ ꯃꯇꯝꯗꯗꯤ ꯑꯃꯨꯛ ꯂꯩꯥꯏꯇꯕ ꯌꯥꯝ ꯊꯨꯅꯗꯤ ꯆꯠꯄ ꯃꯥꯜꯂꯦ ꯃꯣꯏꯗ ꯍꯔ ꯏ ꯌꯥꯎ ꯅꯨꯄꯥ ꯑꯃꯥ ꯁꯨꯏꯗ ꯍꯣꯇꯦ ꯂꯩꯦ
ꯍꯣꯏ ꯍꯣꯏ
ꯑꯗꯣ ꯑꯩꯅ ꯋꯥꯔꯤ ꯁꯥꯥꯁꯦ ꯍꯥꯏꯔꯒ ꯅꯣꯏꯒꯤ ꯍꯣꯁꯇꯦꯜꯒꯤ ꯃꯃꯥꯡꯗ ꯍꯅꯥꯎ ꯌꯥꯝ ꯄꯥꯔꯦꯅ ꯑꯩꯒꯤꯁꯨ ꯈꯔ ꯄꯤꯌꯣ ꯍꯥꯏꯕ ꯑꯗꯣ ꯃꯇꯝꯗꯣ ꯂꯣꯏꯈ꯭ꯔꯅꯤ ꯑꯗꯣ ꯅꯪ ꯅꯨꯄꯥꯝꯗꯤ ꯍꯌꯦꯡꯒ ꯍꯪꯆꯤꯛꯂ ꯂꯥꯛꯑꯣ ꯍꯥꯏꯕ ꯑꯗꯣ ꯑꯃ ꯑꯅꯤ ꯑꯍꯨꯝ ꯈꯛꯇ ꯑꯣꯏꯔꯤ ꯑꯩꯔꯤ ꯂꯥꯎꯕ ꯇꯥꯜꯂꯦ ꯄꯤꯕꯨ ꯄꯤꯒꯦ ꯍꯥꯏꯔꯗꯤ ꯇꯔꯥ ꯁꯨꯅ ꯄꯤꯌꯣ ꯍꯥꯏꯕ ꯍꯣꯏ ꯍꯣꯏ ꯂꯥꯛꯑꯣ ꯍꯥꯏꯌꯦꯡ ꯅ ꯌꯦ ꯂꯒ ꯆꯠꯆꯦꯔ ꯈꯗ ꯑꯩꯈꯣꯏ ꯀꯣꯂꯦꯁꯤꯗ ꯣꯏꯁꯁꯇꯦ ꯑꯣꯏꯜꯂꯥꯏꯕꯤꯗꯣ
ꯑꯣ ꯑꯣ ꯑꯣ ꯑꯣ ꯌꯥꯝ ꯂꯥꯛꯑꯦ ꯑꯗꯨꯗꯤ ꯥꯛꯑꯦ ꯍꯧꯖꯤꯛ ꯐꯥꯎ ꯂꯥꯛꯔꯤꯕ ꯍꯩꯅꯥꯎꯁꯦ
ꯂꯩꯥꯏꯌꯦ ꯍꯣꯏ ꯅꯍꯥꯟꯗꯣ ꯍꯣꯏ ꯏꯃꯥꯟꯅꯕꯤ ꯑꯃꯗꯨꯕ ꯑꯩꯣꯏ ꯀꯣꯂꯦꯖꯀꯤ ꯃꯃꯥꯡꯗ ꯕꯤꯔꯌꯥꯅꯤ ꯑꯃ ꯆꯥꯕ ꯆꯥꯐꯝ ꯂꯩꯅ ꯑꯗꯨꯗ ꯆꯥꯕ ꯂꯥꯛꯄ ꯑꯗꯣ ꯃꯣꯏꯗꯣ ꯍꯣꯁꯇꯦꯜꯗ ꯍꯅꯥꯎꯗꯣ ꯌꯥꯝ ꯃꯨꯜꯂꯒ ꯂꯩꯥꯏ ꯋꯥꯅꯤꯗꯗꯣ ꯑꯩꯈꯣꯏꯗ ꯑꯁ ꯑꯁꯤꯗ ꯃꯤ ꯈꯛ ꯅꯕ ꯂꯩꯔꯗꯤꯀꯣ ꯑꯗꯣ ꯃꯥꯗ ꯌꯨꯝ ꯆꯠꯄꯅꯦꯕ ꯑ ꯂꯥꯛꯄ ꯃꯥꯜꯂꯦ ꯑꯗꯣ ꯑꯩꯗꯤ ꯈꯪꯅꯕ ꯑꯗꯨꯒꯤ ꯒꯤ ꯍꯧꯖꯤꯦ ꯋꯥꯔꯤ ꯁꯥ ꯁꯥꯕ ꯐꯪꯉꯦ ꯑꯗꯣ ꯍꯌꯦꯡ ꯂꯥꯎꯕ ꯂꯥꯛꯑꯣ ꯍꯥꯏꯌꯦꯦ
ꯑꯣ ꯂꯥꯛꯇꯣꯏꯔꯦ ꯑꯗꯨꯗꯤ
ꯍꯣꯏ ꯑꯩꯁꯤꯀꯣ ꯑꯩꯅꯥꯎ ꯄꯥꯝꯗꯤ ꯄꯥꯝꯃꯦ ꯑꯗꯣ ꯕꯖꯥꯔꯗ ꯌꯣꯟꯕ ꯈꯪꯗꯦ ꯀꯔꯤꯔꯥ ꯊꯨꯝꯍꯟꯗꯅ ꯑꯩꯗꯣ ꯑꯁ ꯏꯚꯤꯅꯤꯡꯗ ꯑꯣꯏꯅ ꯂꯥꯛꯀꯦ ꯍꯥꯏꯌꯦ ꯏꯚꯤꯅꯤꯡꯗ ꯑꯣꯏꯅ ꯂꯥꯛꯀꯦ ꯀꯩ ꯍꯥꯏꯔꯤꯕꯅꯦ ꯃꯉꯣꯟꯗ
ꯑꯣ ꯑꯩꯁꯨ ꯇꯦꯟꯇꯥꯜꯗ ꯄꯨꯔꯛꯑꯣ ꯑꯩꯁꯨ ꯂꯥꯛꯀꯦ
ꯑꯦꯗ ꯀꯣ ꯃꯣꯏ ꯀ ꯍꯣ ꯇꯨꯋꯦꯜꯗꯣ ꯏꯚꯤꯅꯤꯡꯗ ꯑꯣꯏꯅ ꯂꯥꯛꯀꯦ ꯍꯥꯏꯕ ꯃꯉꯣꯟꯗ ꯃꯣꯔꯅꯤꯡꯗꯗꯤ ꯀꯔꯤꯔꯥ ꯕꯣꯡꯁꯨ ꯂꯥꯛꯑ ꯑꯗꯨꯒꯤ ꯉꯟꯅ ꯍꯧꯒꯠꯄꯗꯨꯣ ꯉꯝꯃꯣꯏꯕ ꯃꯤ ꯂꯣꯏꯅꯃꯛ ꯑꯗꯣ ꯅꯨꯡꯁꯥꯒ ꯁꯥꯕꯁꯤꯗ ꯈꯣꯡꯅ ꯆꯠꯅꯤꯡꯉꯥꯏꯗꯣ ꯑꯃꯨꯛ ꯐꯔꯛ ꯇꯥꯕ ꯑꯗꯨꯦ
ꯑ ꯅꯨꯡꯁꯥ ꯃꯔꯅꯥꯛꯇꯗꯤ ꯆꯠꯄꯗꯤ ꯆꯠꯅꯤꯡꯗꯕꯅꯦ
ꯗ ꯍꯥꯏꯒ ꯑꯦꯗꯤꯃꯏꯗ ꯐꯗ ꯂꯥꯛꯄ ꯍꯥꯏꯒ ꯑꯣ ꯋꯥꯕꯨ ꯍꯌꯦꯡꯁꯦ ꯈꯔ ꯉꯟꯅ ꯍꯧꯒꯠꯂꯒ ꯃꯤ ꯍꯧꯒꯠꯄꯔꯤ ꯇꯕ ꯃꯇꯝꯗ ꯍꯖꯅ ꯂꯣꯏ ꯈꯨꯜꯂꯒ ꯊꯝꯃꯣ ꯍꯥꯏꯕ ꯀꯨꯟꯗ꯭ꯔꯁꯤ ꯌꯥꯔꯦ ꯑꯩ ꯀꯥꯔꯒ ꯂꯧꯗꯣꯏꯅꯦ ꯍꯥꯏꯌꯦꯦ
ꯆꯥꯅꯤꯡꯉꯦ ꯑꯩꯗꯤ
ꯍꯣꯏ ꯍꯣꯁꯇ ꯑꯁꯤ ꯀꯣꯂꯦꯖꯁꯤꯗ ꯍꯥꯎꯗꯤ ꯍꯥꯎꯕꯅꯦ
ꯎꯝ ꯑꯁꯤꯗ ꯌꯣꯟꯕꯁꯤꯡꯗꯤꯀꯣ ꯍꯤꯗꯥꯛ ꯑꯃ ꯃꯅꯥꯝ ꯑꯃ ꯂꯥꯛꯑꯦ ꯑꯗꯨꯒꯤ ꯑꯩꯅ ꯄꯥꯝꯗꯕꯀꯣ
ꯍꯣꯏ ꯅꯍꯥꯟꯗꯤ ꯆꯥꯃꯤꯡ ꯉꯟꯗꯅ ꯂꯧꯕꯅꯦ ꯀꯦꯖꯤ ꯑꯃ ꯕꯣꯟꯒꯤ ꯃꯃꯥꯡꯗ ꯗꯣꯕꯣ ꯑꯟꯗ ꯆꯥ ꯌꯥꯗꯌꯦ ꯄ
ꯎꯝ ꯆꯥꯅꯤꯡꯗꯕꯅꯤ ꯍꯥꯎꯗꯤ ꯍꯥꯎꯥꯎ ꯑꯣ ꯑꯁ ꯀꯩꯅꯣ ꯍꯥꯏꯗꯤ ꯃꯅꯥꯝ ꯑꯃ ꯂꯩ ꯍꯤꯗꯥꯛ ꯃꯅꯥꯝꯔꯀꯥꯟꯗꯩ
ꯎꯝ ꯊꯨꯝꯃꯟꯗꯅꯪꯒꯦꯠꯄꯒꯨꯝ ꯃꯣꯏꯒꯤ ꯃꯍꯥꯎꯗꯣ ꯀꯅꯥꯣꯝ ꯑꯃ ꯊꯣꯄꯅꯦ
ꯃꯣꯏ ꯍꯤꯗꯥꯛ ꯀꯥꯞꯄꯒꯤ ꯑꯣꯏꯔꯝꯅꯤ ꯑꯩꯗꯤ ꯀꯥꯟꯅꯣꯏ ꯍꯤꯗꯥꯛ ꯃꯅꯥ ꯅꯥꯝꯃꯒꯤꯗꯤ ꯇꯥꯜꯅꯦ ꯅꯍꯥꯟ ꯑꯩꯁꯨ ꯂꯥꯛꯑꯦ
ꯎꯝ
ꯑꯗꯨꯗꯤ ꯑꯁ ꯇꯥꯡꯔꯀꯥꯟꯗꯅꯦ ꯆꯥꯃ ꯑꯃ ꯑꯗꯨ ꯀꯥꯟꯗꯅ ꯑꯩ ꯆꯥꯅꯤꯡ ꯃꯟꯕꯒꯤꯀꯣ ꯂꯩꯔꯛꯑꯦ ꯑꯗꯣ ꯁꯤꯇꯥꯡ ꯃ ꯅꯝ ꯅꯝ ꯂꯩ ꯉꯁꯤꯗꯒꯤ ꯑꯩ ꯑꯃꯨꯛ ꯂꯥꯎꯔꯣꯏꯅ ꯈꯟꯕꯅꯤ ꯆꯥꯅꯤꯡꯉꯁꯨ
ꯑꯁꯤ ꯌꯣꯟꯕꯁꯤꯡꯁꯨ ꯂꯣꯀꯦꯜꯒꯤ ꯃꯥꯟꯕ ꯌꯣꯟꯕꯅꯦꯕ ꯃꯣꯏ ꯃꯣꯏ ꯌꯨꯝꯗꯒꯤ ꯑꯗꯨꯕꯨꯗꯤ ꯍꯥꯎꯗꯤ ꯍꯥꯎꯕꯅꯦ ꯀꯦꯖꯤꯗ ꯌꯦꯡꯈꯥꯏ ꯍꯥꯏꯌꯦ
ꯌꯨꯝꯒꯤꯀꯣ ꯍꯣꯏ ꯌꯣꯜꯂꯦꯅ ꯍꯥꯏ ꯉꯔꯥꯡꯁꯨ ꯎꯑꯦ ꯑꯗꯨ ꯌꯥꯝ ꯆꯥꯅꯤꯡꯉꯦ ꯍꯥꯏꯗꯤ ꯑꯗꯨꯒ ꯂꯥꯏꯕ ꯗꯤ ꯂꯩꯥꯏꯌꯦꯇꯦ ꯉꯔꯥꯡꯗꯤ ꯃꯊꯥꯡꯗ ꯂꯥꯏꯔꯗꯤ ꯑꯃꯨꯛ ꯂꯥꯎꯁꯦꯅ
ꯂꯥꯎꯕ ꯆꯠꯄ ꯅꯨꯃꯤꯠꯇꯨꯁꯨ ꯑꯁ ꯌꯥꯝ ꯆꯥꯈ꯭ꯔꯕꯅꯦ ꯏꯆꯦ ꯑꯩꯈꯣꯏꯗꯁꯨ ꯀꯥꯎꯔꯒ ꯆꯥꯎꯋ ꯍꯥꯏꯅ ꯍꯣꯏ ꯏꯃꯥꯟꯅꯕꯤ ꯃꯁꯥ ꯃꯁꯥꯡ ꯄꯕꯤꯔꯁꯨꯣ
ꯑꯣ ꯑꯩꯕꯨꯗꯤ ꯀꯥꯎꯔꯛꯇꯦꯅꯦ ꯃꯤꯗꯤ
ꯂꯗꯤ ꯕꯖꯔ ꯂꯗ
ꯑꯗꯨ ꯑꯣꯏꯔꯁꯨ
ꯑꯩꯈꯣꯏꯗ ꯌꯥꯝꯝ
ꯑꯩꯈꯣꯏꯒꯤ ꯃꯕꯤ ꯇꯔꯥ ꯇꯔꯥ ꯐꯥꯕꯤꯗꯣ
ꯑ
ꯑꯗꯣ ꯃꯥ ꯆꯦꯛꯀꯣꯟꯗꯔꯦꯅ ꯂꯥꯛꯑꯦ ꯍꯥꯏꯌꯦ
ꯍ ꯍ ꯍ ꯍ
ꯃꯥꯗꯤ ꯔꯦꯟ ꯊꯤꯕ ꯅꯨꯄꯤꯗ ꯈꯪꯕ꯭ꯔꯣ
ꯕꯤꯗꯤꯌꯥ ꯑꯣꯏꯔꯝ
ꯈꯔ ꯀ ꯑ ꯑꯩꯅ ꯃꯣꯏꯒ ꯑ ꯅꯪ ꯂꯥꯏꯅꯤꯡꯕꯒꯤꯅꯦ ꯍꯥꯏꯔꯀꯥꯟꯗ ꯃꯥꯅ ꯁꯨꯃꯥꯏꯅ ꯇꯧꯕ ꯅꯠꯇꯦ ꯑꯩꯈꯣꯏꯒꯨꯝꯅ ꯅꯪ ꯅꯪꯒꯤ ꯃꯤꯡ ꯍꯥꯏꯔꯒ ꯀꯣ ꯅꯪꯒꯨꯝꯕ ꯑꯩꯈꯣꯏꯒꯨꯝꯕ ꯑꯗꯨꯒ ꯑꯩꯈꯣꯏꯒꯤ ꯏꯃꯥꯟꯅ ꯅꯨꯄꯤ ꯑꯃꯗꯣ ꯍꯣꯁꯇꯦꯜ ꯂꯩꯔꯒ ꯆꯠꯄꯗꯣ ꯑꯗꯨ ꯑꯗꯨꯒ ꯀꯥꯎꯔꯗꯤ ꯑꯗꯨꯗ ꯂꯥꯏꯁꯦ ꯍꯥꯏꯔꯁꯦ ꯑꯗꯨꯒꯤ ꯅꯨꯄꯤ ꯑꯣꯏꯁꯦ ꯍꯥꯏꯔꯁꯦ ꯂꯪ ꯆꯨꯡ ꯂꯥꯛ ꯂꯥꯔꯥꯏꯩꯅꯅ ꯍꯌꯦ ꯈꯕꯅꯤ
ꯎ
ꯈꯪꯉꯦꯅꯀꯣ
ꯎꯝ
ꯁꯨꯃꯥꯏꯅ ꯇꯧꯔꯔꯣꯏꯅ
ꯑꯗꯣ ꯃꯥꯗꯣ ꯑꯩꯉꯣꯟꯗꯁꯨ ꯔꯦꯟ ꯊꯤꯕꯤꯌꯣꯅꯗꯤ ꯍꯥꯏꯗꯤ ꯍꯥꯏꯕꯅꯦꯕ
ꯎꯝ
ꯑꯩꯁꯨ ꯑꯁꯤ ꯃꯣꯏꯗꯣ ꯎꯝ ꯃꯤ ꯑꯃꯗ ꯑꯦ ꯃꯥꯒꯤꯗꯤ ꯅꯠꯇꯦ ꯅꯃꯥꯟꯅꯕꯤ ꯃꯥꯒꯤꯗꯤ ꯑꯪꯗꯤ ꯍꯪꯉꯦ ꯁꯤ ꯇꯤꯌꯦ ꯊꯣꯛꯄ ꯅꯨꯄꯥ ꯑꯩꯈꯣꯏꯒꯤ ꯌꯦꯜꯂꯣꯗꯣ ꯑꯗꯨꯝ ꯑꯗꯨꯝꯣꯟ ꯇ ꯍꯥꯡꯉꯦꯗꯣ ꯂꯩꯔꯕꯝꯅꯤꯅ ꯃꯥꯅꯔ ꯅꯝꯕꯔ ꯑꯃ ꯄꯤꯔꯛꯄꯅꯦ ꯑꯗꯨ ꯅꯨꯄꯥꯗꯣ ꯄꯥꯎ ꯍꯣꯠꯅꯔꯕ ꯁꯤ ꯑꯩꯈꯣꯏ ꯏꯃꯥꯟꯅꯕꯤꯗꯨꯁꯨ ꯇꯣꯔꯦꯟ ꯊꯤꯕꯤꯌꯣ ꯍꯥꯏꯗꯤ ꯍꯥꯏꯕꯅꯦꯕ ꯁꯤ ꯑꯩꯈꯣꯏꯔꯣꯝ ꯑꯗꯤ ꯃꯥꯗꯣ ꯂꯥꯏꯅꯤꯡꯗꯕ ꯃꯥꯜꯂꯦ
ꯑ ꯍꯣꯏ ꯂꯩꯅꯤꯡꯗꯦ ꯍꯥꯏꯌꯦ ꯀꯣ ꯑꯗꯨꯗꯤ ꯂꯩꯅꯤꯡꯗꯦꯅ ꯍꯥꯏ ꯑꯗꯨꯒ ꯍꯧꯖꯤꯛ ꯑꯗꯨꯒꯤ ꯂꯩꯀꯥꯏꯗꯗꯤ ꯂꯥꯏꯔꯗꯤ ꯈꯔ ꯐ ꯔꯦꯟꯁꯨ ꯍꯣꯡꯒ ꯍ ꯇꯔꯁꯨꯃꯥꯡꯉ ꯊꯤꯕꯗꯨꯗꯤ ꯑꯁ ꯌꯥꯝ ꯇꯥꯡꯅꯒꯌꯦ ꯔꯨꯝꯁꯨ ꯄꯤꯛꯑꯦ ꯍꯥꯏꯌꯦꯦ ꯑꯗꯨꯅ ꯑꯩ ꯍꯥꯏꯈ꯭ꯔꯕꯅꯦ ꯑꯇꯣꯞꯄ ꯆꯤꯌꯣ ꯌꯥꯝ ꯍꯣꯡꯉꯦ ꯍꯥꯏꯕꯅꯤꯅꯀꯣ
ꯔ꯭ꯔꯦꯟꯒꯤ ꯊꯤꯕ ꯅꯨꯡꯉꯥꯏꯕ ꯃꯥꯜꯂꯦ ꯑꯗꯣ ꯑꯗꯨꯗ ꯖꯒꯥꯗ
ꯎꯝ ꯑꯗꯨ ꯑꯩꯒꯤ ꯏꯕꯨꯡ ꯑꯃꯗꯣ ꯅꯍꯥꯟ ꯑꯩꯁꯦ ꯇ ꯁꯝꯕꯗꯣ ꯃꯥꯁꯨ ꯍꯥꯏꯔꯛꯑꯦꯅ ꯅꯣꯏꯅ ꯂꯩꯒꯦ ꯍꯥꯏꯔꯗꯤ ꯑꯔꯦꯟ ꯊꯤꯕꯤꯒꯦ ꯑꯗꯨꯗ ꯑꯗꯨꯒ ꯑꯩꯒꯤ ꯏꯅꯥꯎꯅꯨꯄꯥꯗꯤ ꯀꯠ ꯂꯥꯞꯄꯅꯤꯗꯅ ꯑꯗꯨꯒꯤ ꯋꯥꯏ ꯂꯇ ꯑꯩꯅ
ꯃꯥꯁ
ꯑꯗꯨꯗ ꯂꯩꯒꯦ ꯍꯥꯏꯔꯗꯤ ꯃꯥꯅ ꯊꯤꯌꯦ ꯎꯝ ꯑꯩꯈꯣꯏ ꯑꯗꯨꯝ ꯂꯩꯗꯣꯏꯅꯦ ꯏꯊꯥꯟ ꯇꯧꯔꯗꯤ ꯃꯥꯅ ꯊꯤꯕꯤꯕ ꯌꯥꯕꯅꯤꯅ ꯑꯅ ꯍꯥꯏꯔꯦ
ꯃ ꯍꯥꯖꯒꯗ ꯁ ꯅꯨꯡꯉꯥꯏꯕ ꯃꯥꯜꯂꯦ ꯑꯩꯈꯣꯏꯗꯤ ꯃꯤꯁꯨ ꯄꯥꯛꯁꯨ ꯌꯥꯝꯗꯕ ꯃꯥꯜꯂꯦ ꯑꯁ ꯇꯁ ꯌꯨꯔꯤꯄꯣꯔꯒ ꯊꯥꯡꯃꯥꯏꯕꯟ ꯑꯦꯔꯤꯌꯥꯁꯤ ꯃꯤ ꯌꯥꯝꯕ ꯃꯥꯜꯂ
ꯎꯝ ꯑꯩ ꯑꯩꯗꯤ ꯑꯗꯨꯋꯥꯏꯗꯇꯤꯁꯤꯔ ꯑꯗꯨꯒ ꯅꯨꯄꯥ ꯅꯍꯥꯟ ꯍꯥꯏꯕꯗ
ꯑ ꯌꯖꯥ ꯂꯦꯟ ꯎꯒ ꯂ ꯑꯣ ꯆꯤꯔꯤ ꯍꯥꯏꯌꯣ ꯃꯣꯏꯕꯨꯣ
ꯍꯥꯏ